ꯑ
ꯂ‌ꯣ
ꯍꯜꯂꯣ
ꯇꯥꯕ꯭ꯔꯣ ꯑꯣ ꯇꯥꯏ ꯇꯥꯏ ꯎꯝ ꯏ
ꯀꯔꯤꯅꯣ
ꯋꯥꯔꯦꯗ ꯋꯥꯔꯦ
ꯋꯥꯕ ꯅꯠꯇꯦ ꯀꯩꯅꯣ ꯂꯥꯎꯠ ꯏꯁꯄꯤꯀꯔ ꯆꯠꯂꯤꯅꯦ ꯀꯔꯤꯒꯤꯅꯣ ꯍꯧꯖꯤꯛꯁꯦ
ꯎꯝ ꯀꯩꯅꯣꯅꯦ
ꯂꯥꯎꯠ ꯏꯁꯄꯤꯀꯔ ꯆꯠꯄ
ꯀꯔꯤꯒꯤꯅꯣ ꯍꯥꯏꯕ
ꯅꯠꯇꯦ ꯑꯩ ꯈꯣꯟꯅꯤ ꯁꯦꯡꯅ ꯇꯥꯔꯕ꯭ꯔꯣ ꯍꯥꯏꯕ ꯑꯣ ꯐꯔꯦ ꯐꯔꯦ ꯑꯗꯨꯅ ꯅꯍꯥꯟꯗꯤ ꯂꯥꯎꯠ ꯏꯁꯄꯤꯀꯔ ꯆꯠꯇꯦꯅꯀꯣ
ꯀꯔꯤꯁꯨ ꯇꯧꯗꯦ ꯀꯔꯤꯁꯨ ꯇꯧꯗꯦ ꯍꯥ
ꯂꯥꯎꯠ ꯏꯁꯄꯤꯛꯀꯔ ꯆꯂꯦꯕ ꯑꯗꯨꯒꯤꯅꯤꯗ ꯈꯪꯕꯒꯣ
ꯑꯩ ꯀꯔꯤꯅꯣ ꯑꯩ ꯈꯪꯗꯦꯀꯣ ꯇꯨꯃꯤꯟꯅ ꯁꯥꯋꯣ ꯋꯔꯤꯗꯣ
ꯎꯝ ꯅꯍꯥꯟꯗꯤ ꯂꯥꯎꯠ ꯏꯁꯄꯤꯛꯀꯥꯔꯗꯣ ꯆꯠꯇ ꯅꯠꯇꯦꯗ ꯑꯩꯉꯣꯟꯗ ꯉꯁꯤ ꯈꯤꯇꯪ ꯂꯥꯎꯠ ꯏꯁꯄꯤꯀꯔ ꯆꯠꯄꯀꯣ ꯑꯁꯤ ꯏꯀꯣꯖꯦ ꯑꯗꯨꯒꯤꯅꯤꯅ
ꯎꯝ ꯎꯝ
ꯑꯗꯨꯒꯤꯅꯤꯗ ꯁꯔꯄ꯭ꯔꯥꯏꯖ ꯑꯣꯏꯕꯀꯣ ꯉꯁꯤ ꯑꯣ ꯀꯩꯁꯨ ꯇꯧꯗ꯭ꯔꯗꯤ ꯐꯔꯦ ꯐꯔꯦ
ꯎꯝ
ꯆꯥꯔꯕꯣ
ꯉꯁꯥꯏ ꯅꯨꯡꯊꯤ ꯋꯥꯔꯤ ꯁꯥꯕꯗꯨꯣ ꯅꯪꯒꯔꯥ
ꯎꯅꯥ
ꯎꯝ
ꯀꯅꯔꯣ
ꯉꯁꯥꯏ ꯅꯨꯡꯊꯤ ꯋꯥꯔꯤ ꯁꯥꯕꯗꯨꯣ ꯅꯪꯈꯔꯣ
ꯅꯪꯒꯔꯣ ꯋꯥꯗ ꯀꯔꯤꯒꯤꯅꯣ ꯒ꯭ꯌꯥꯟ ꯃꯥꯡꯥꯟꯕ ꯇꯥꯔꯦ ꯅꯪꯒꯤ ꯋꯥꯁꯦ
ꯅꯪꯅꯤ ꯍꯅꯨꯕꯅꯤꯗ
ꯎꯔꯤ ꯁꯅꯥꯗꯗꯤ ꯑꯣ ꯑꯃꯁꯨ ꯃꯔꯛ ꯁꯅꯥꯝꯗꯣ
ꯎꯝ
ꯎꯝ ꯎꯝ ꯑꯦ ꯅꯪ ꯀ ꯌꯥꯗꯦ ꯅꯪꯒꯤ ꯕ꯭ꯔꯦꯦꯟꯁꯨ ꯎꯝ
ꯏ ꯅꯉꯣꯟꯗ ꯍꯥꯡꯉꯒ ꯃꯥ ꯅꯪ ꯀꯧꯒꯦ ꯇꯧꯔꯒ
ꯁꯦ
ꯅꯪꯅꯦ ꯑꯩꯅ ꯍꯂꯨꯕ ꯍꯥꯏꯁꯦ ꯑꯩꯗꯤ ꯀꯧꯗꯣꯏꯅ ꯃꯥ ꯎꯝ ꯑꯁꯦꯡꯕꯅ ꯑꯁꯦꯡꯕ ꯆꯨꯝꯗ꯭ꯔꯣ
ꯆꯨꯝꯗꯗ
ꯍ ꯎꯝ ꯀꯥꯎꯔꯒ
ꯄꯔꯤꯁꯪ ꯆꯥꯔ ꯕꯥꯏꯗꯦ
ꯍꯧꯖꯤꯛ ꯈꯛꯇ ꯑꯃꯨꯛꯀ ꯅꯤꯡꯁꯤꯡꯕꯤꯔꯛꯦ
ꯉ
ꯑꯩꯈꯣꯏ ꯍꯋꯥꯏ
ꯑꯣ
ꯁꯤ ꯍꯋꯥꯏ ꯊꯣꯡꯕ ꯂꯣꯏꯔꯝ ꯉꯥ ꯑꯩꯈꯣꯏ ꯑꯩꯈꯣꯏ ꯃꯃꯥꯅꯀꯣ ꯃꯤ ꯉꯥ ꯑꯃꯨꯛ ꯄꯨꯔꯛꯄꯥꯗꯣ ꯉꯥꯗꯣ ꯑꯃꯨꯛꯀ ꯁꯦꯝꯃꯒ ꯊꯣꯡꯕ ꯍꯌꯦꯡ ꯑꯌꯨꯛꯀꯤꯅꯤꯗ ꯁꯤꯗꯤ
ꯎꯝ ꯂꯣꯏꯈ꯭ꯔꯦ
ꯊꯣꯡꯉꯏ
ꯂꯣꯏꯈ꯭ꯔꯕꯣ ꯑꯣ
ꯍꯣꯏꯗ꯭ꯣꯏꯔꯤꯌꯦꯦ
ꯍꯥꯎꯅꯤ ꯀꯣ ꯃꯤ ꯏꯗꯤ ꯍ ꯁ ꯍꯥꯎꯅꯤ ꯀꯣ ꯎꯝ ꯌꯥꯔꯦ ꯌꯥꯔꯦ ꯂꯥꯛꯄ ꯌꯥꯔꯣꯏ ꯍꯥꯏꯕꯒꯤ ꯀꯧꯅꯨꯗꯨꯗꯒꯣ ꯇꯥꯅꯤꯡꯗꯦ
ꯎꯝ ꯎꯝ ꯅꯪꯁꯨ ꯆꯥꯈ꯭ꯔꯕꯒꯤ ꯆꯥꯅꯤꯡꯗꯦ ꯍꯥꯏꯕ ꯈꯪꯉꯤꯗ ꯑꯩꯁꯨ
ꯑꯁ ꯑꯁ ꯑꯗꯨ ꯑꯣꯏꯔꯁꯨ ꯃꯍꯥꯎꯗꯣ ꯇꯣꯡꯉꯥꯜꯂꯤꯗꯅ
ꯎꯝ ꯆꯞ ꯃꯥꯟꯅꯩ ꯀꯩꯅꯣ ꯉꯥ ꯉꯥꯛꯇꯨꯅꯤ
ꯄꯠꯊꯣꯛ ꯄꯨꯊꯣꯛꯅ ꯈꯔ ꯇꯣꯉꯥꯟꯕꯅꯤ ꯃꯅꯥꯗꯗꯤ
ꯎꯝ ꯎꯝ ꯅꯣꯏ ꯊꯣꯡꯕꯗꯣ ꯌꯥꯛꯄ꯭ꯔꯥ ꯆꯝꯕ꯭ꯔꯥ
ꯊꯨꯝꯃꯦ ꯉꯥꯒꯤ ꯉꯥꯒꯤ ꯃꯍꯥꯎ ꯊꯣꯛꯑꯦ ꯉꯥꯒꯤ ꯍꯥꯎꯔꯗꯤ ꯊꯨꯝꯃꯤꯅꯤꯅ
ꯎꯝ
ꯍꯥꯏꯕꯗꯤ ꯁ꯭ꯋꯤꯠ ꯑꯣꯏ ꯃꯍꯥꯎꯗꯣ
ꯎꯝ
ꯃꯍꯥꯎ ꯃꯍꯥꯎ ꯑꯣꯏꯔꯦꯔ
ꯎꯝ ꯑꯗꯨꯗꯤ ꯑꯩꯒꯤꯁꯦ ꯌꯥꯛꯍꯜꯂꯁꯤꯀꯣ
ꯌꯥꯔꯗꯤ ꯀꯩꯅꯣꯐꯥꯎ ꯆꯥ ꯌꯥꯅꯤ ꯅꯨꯃꯤꯠ ꯃꯔꯤ ꯑꯃ ꯐꯥꯎ ꯆꯥ ꯌꯥꯅꯤ
ꯑꯗꯨꯅꯦ ꯅꯨꯃꯤꯠ ꯃꯔꯤ ꯑꯣꯏꯔꯥ ꯃꯉꯥ ꯑꯣꯏꯔꯥ ꯇꯔꯥ ꯑꯣꯏꯒꯔꯥ ꯆꯥꯕ ꯌꯥꯔꯗꯤ ꯐꯔꯦ ꯀꯩꯅꯣ ꯌꯦꯟꯖꯥꯡ ꯑꯍꯥꯎꯕ ꯈꯔ ꯈꯔ ꯑꯗꯨꯝ ꯆꯥꯔꯗꯤ ꯆꯥꯛꯁꯨ ꯆꯥꯡꯅꯤꯗꯅ
ꯎꯝ ꯑ ꯅꯪꯁꯦ ꯏꯀꯣꯅꯣꯃꯤꯛꯁ ꯌꯥꯝ ꯍꯩꯌꯦꯀꯣ
ꯑꯗꯨꯅꯦ ꯍꯟꯖꯥꯡ ꯍꯥꯎꯇꯕꯗꯨꯕꯨ ꯃꯤꯌꯥꯝ ꯌꯥꯝ ꯆꯥꯔꯛꯈ꯭ꯔꯤ ꯀꯥꯟꯅꯗꯣꯏꯕ ꯑꯍꯥꯎꯕꯗ ꯈꯔ ꯈꯔ ꯑꯗꯨꯝ ꯆꯥꯔ ꯐꯕꯅꯤꯅ
ꯅꯪꯁꯦ ꯌꯥꯝ ꯍꯩꯔꯦ ꯅꯪ
ꯑꯩꯇ꯭ꯔꯗꯤ ꯀꯩꯅꯣꯅꯦ ꯍꯦꯏꯗꯤ ꯁꯦꯒꯨꯝꯕ ꯍ ꯃꯇꯧ ꯐꯖꯅ ꯍꯩꯔꯛꯑꯕꯅꯤꯅꯦ
ꯑꯁ
ꯌꯦꯟꯁꯥꯡ ꯊꯣꯡꯕꯒ ꯄꯦꯃꯤ ꯇꯧꯔꯤꯁꯤ
ꯎꯝ
ꯑꯩꯁꯦ
ꯅꯪ
ꯅꯨꯄꯤ ꯊꯤꯕ ꯌꯥꯔꯗꯤ ꯐꯥꯗꯣꯏꯅꯤ
ꯑꯁ ꯃꯁꯤ ꯋꯅꯦꯅ ꯕꯤꯔꯥꯅꯤꯍꯦ
ꯑꯁꯦꯡꯕꯅꯦ ꯑꯩ ꯏꯟꯖꯥꯡ ꯆꯥꯛ ꯌꯦꯟꯖꯥꯡ ꯊꯣꯡꯕꯗ ꯋꯥꯔꯦꯕ ꯑꯩ
ꯑꯁ ꯑꯁ ꯑꯁ
ꯑꯌꯨꯛꯁꯨ ꯅꯨꯃꯤꯗꯥꯡꯁꯨ ꯅꯨꯡꯇꯤꯒꯤ ꯊꯣꯛꯑꯅꯤ ꯑꯗꯨꯒ ꯌꯨꯝꯒꯤ ꯊꯕꯛꯁꯨ ꯑꯩ ꯇꯧꯕ ꯂꯣꯏꯕ ꯅꯥꯏꯗꯕꯗꯣ
ꯑꯩ ꯊꯣꯡꯕꯤꯒꯤꯅꯤ
ꯄꯣꯊꯥꯕ ꯐꯥꯎ ꯐꯪꯗꯦ ꯌꯨꯝꯒꯤ ꯊꯕꯛ ꯍꯥꯏꯩꯕꯁꯦ ꯑꯗꯨꯝ ꯋꯥꯠꯅꯤ ꯑꯗꯣ ꯑꯩꯈꯣꯏꯁꯨ ꯑꯗꯨꯝ ꯂꯩꯕꯅꯤꯅꯀꯣ ꯆꯦꯡꯁꯨ ꯑꯗꯨꯝ ꯁꯦꯡꯒꯅꯤ ꯆꯥꯛ ꯌꯦꯟꯁꯥꯡꯁꯨ ꯅꯨꯡꯇꯤꯒꯤ ꯊꯣꯡꯒꯅꯤ ꯑꯁ ꯑꯩꯗꯤ ꯅꯨꯄꯥ ꯑꯣꯏꯅ ꯑꯣꯟꯅꯤꯡꯈ꯭ꯔꯦꯗ
ꯑꯣꯏꯔꯣ ꯑꯣꯏꯔꯣ ꯑꯩ ꯅꯨꯄꯤ ꯑꯃ ꯑꯣꯏꯕꯤꯔꯒꯦ ꯅꯪ ꯅꯨꯄꯥ ꯑꯣꯏꯔꯣ
ꯑꯜ ꯅꯪ ꯆꯥꯛ ꯏꯟꯁꯥꯡ ꯊꯣꯡꯕꯤꯕ ꯐꯤ ꯁꯨꯕꯤꯕ ꯂꯣꯏ ꯉꯝꯒꯗ꯭ꯔꯣ
ꯐꯤꯗꯤ ꯅꯣꯏ ꯅꯣꯏ ꯃꯇꯣꯝ ꯇꯣꯝꯗ ꯁꯨꯗꯕꯅꯤ ꯐꯤꯗꯤ ꯉꯝꯃꯣꯏ ꯑꯦꯟꯁꯥꯡ ꯆꯥꯛ ꯏꯟꯁꯥꯡ ꯊꯣꯡꯕꯒꯨꯝꯕꯗꯤ ꯇꯧꯕꯤꯔꯦ ꯐꯤꯗꯤ ꯌꯥꯗꯦ
ꯎꯝ ꯎꯝ ꯍꯣꯏꯅꯦ ꯑꯗꯨꯕꯨꯗꯤ ꯍꯥꯏꯔꯔꯣꯏꯅꯦ
ꯎꯝ
ꯍꯌꯦꯡꯗꯤ ꯀꯗꯥꯏ ꯆꯠꯀꯦꯔꯣ
ꯍꯌꯦꯡ ꯏꯪꯈꯣꯜꯗ ꯆꯠꯀꯅꯤ
ꯑꯣ ꯌꯥꯝ ꯐꯩꯀꯣ ꯃꯤꯗꯤ ꯄꯥꯛ ꯌꯥꯝ ꯀꯟꯅꯦ ꯑꯁ ꯁꯤꯕ ꯅꯨꯄꯤ ꯊꯤꯕꯁꯦ ꯐꯪ ꯐꯪꯗꯦꯅꯦꯍꯦ
ꯎꯝ ꯂꯩꯅꯤꯗ ꯅꯨꯄꯤꯗꯤ ꯂꯤꯁꯤꯡ ꯂꯤꯁꯤꯡꯅꯤꯗ
ꯂꯤꯁꯤꯡ ꯂꯤꯁꯤꯡꯗ ꯂꯩꯗꯕꯅꯤꯅꯦ ꯂꯤꯁꯤꯡꯗ ꯑꯃꯈꯇꯪ ꯑꯣꯏꯕꯤꯒꯤꯅꯤꯅꯦ ꯎꯝ ꯆꯨꯝꯗ꯭ꯔꯣ ꯂꯤꯁꯤꯡꯗꯣ ꯂꯤꯁꯤꯡ ꯂꯩꯕꯗꯣ
ꯂꯤꯁꯤꯡ ꯂꯤꯁꯤꯡ ꯂꯛꯇꯒꯤ ꯈꯜꯂꯦ ꯑꯩꯗꯤ ꯅꯪꯕꯨ ꯈꯟꯅꯦ
ꯑꯗꯨ ꯈꯟꯕꯗꯣ ꯇꯥꯔꯅꯤꯕ ꯀꯅꯥꯉꯣꯟꯗꯔ
ꯎꯝ ꯎꯝ ꯏꯁꯣꯔꯗ ꯈꯨꯔꯨꯝꯕꯗ ꯀꯜꯂꯣ ꯏꯁꯣꯔꯅ ꯑꯗꯨꯝ ꯄꯤꯕꯤꯔꯛꯀꯅꯤꯅ ꯅꯪꯒꯤꯗꯃꯛꯇ
ꯍꯣꯏ ꯍꯣꯏ ꯍꯣꯏ ꯍꯣꯏ ꯀꯅꯥ ꯈꯪꯉꯤ ꯀꯔꯨꯝꯕꯗ ꯍꯥꯏꯅꯤꯡꯗꯦ ꯑꯩꯅ
ꯈꯨꯔꯨꯝꯕꯗ ꯀꯩꯗꯧꯕ
ꯀ꯭ꯔꯣꯗ꯭ꯔ
ꯑꯁ
ꯑꯁ ꯀ
ꯑꯁꯤ ꯅꯪ ꯄ꯭ꯔꯣꯕꯥꯕꯀꯤ ꯎꯒꯤ ꯆꯞꯇꯔ ꯑꯩꯠꯇꯤꯟꯒꯤ ꯇ꯭ꯋꯦꯟꯇꯤ ꯇꯨꯗꯣ ꯑꯗꯨꯗ ꯑꯗꯨꯒꯤ ꯕꯥꯏꯕꯦꯜꯗꯣ ꯌꯦꯡꯉꯣ ꯑꯗꯨꯝ ꯈꯪꯉꯅꯦ ꯅꯍꯪ ꯅꯨꯄꯤ ꯑꯄꯥ ꯅꯨꯄꯤ ꯑꯐꯕ ꯐꯪꯈ꯭ꯔꯗꯤ ꯑ ꯏꯁꯣꯔꯅ ꯅꯪꯕꯨ ꯅꯨꯡꯁꯤꯕꯒꯤꯅꯦ ꯏꯁꯣꯔꯒꯤ ꯕ꯭ꯂꯦꯁꯤꯡꯅꯦ ꯍꯥꯏꯕꯗꯣ
ꯑꯗꯨꯅꯦꯗ ꯐꯥꯕ ꯐꯪꯗ꯭ꯔꯗꯤ
ꯑꯗꯨ ꯐꯕ ꯑꯗꯨ ꯅꯪꯒꯤ ꯂꯩꯥꯏꯕꯛꯇꯅꯤꯅ ꯑꯗꯨ ꯈꯨꯔꯨꯝꯕ ꯀꯠꯂꯣ ꯍꯥꯏꯕꯅꯤꯅꯦ
ꯍꯣꯏ ꯍꯣꯏ ꯍꯣꯏ ꯀꯒꯦ ꯀꯒꯦ ꯐꯥꯕ
ꯎꯝ ꯐꯔꯤ ꯄ꯭ꯔꯤꯊꯤꯕꯤꯗ ꯅꯨꯄꯥꯒꯤ ꯍꯥꯏꯗꯤ ꯄꯣꯠ ꯈ꯭ꯋꯥꯏꯗꯒꯤ ꯎꯝ ꯀꯔꯤ ꯍꯥꯏꯁꯤꯔꯥ ꯑꯄꯥꯝꯕ ꯍꯥꯏꯔꯗꯤ ꯅꯨꯄꯤ ꯐꯕ ꯐꯪꯕꯅꯦꯕ ꯑꯗꯣ ꯅꯨꯄꯤꯁꯨ ꯑꯩꯈꯣꯏꯒꯤ ꯄꯨꯟꯁꯤꯗ ꯗ ꯈ꯭ꯋꯥꯏꯗꯒꯤ ꯃꯔꯨ ꯑꯣꯏꯕ ꯄꯣꯠꯁꯦ ꯅꯨꯄꯥ ꯑꯐꯕ ꯐꯪꯕꯅꯦꯕ ꯎ
ꯇꯃꯦꯟ ꯆꯃꯦ
ꯑꯗꯣ ꯍꯌꯦꯡ ꯅꯪꯅ ꯅꯨꯄꯤ ꯊꯤꯔꯀꯥꯟꯗ ꯅꯣꯏ ꯅꯨꯄꯤ ꯅꯨꯄꯤꯗꯨꯅ ꯒ꯭ꯌꯟ ꯇꯥꯗ꯭ꯔꯗꯤ ꯉꯥꯎꯁꯤꯟꯅꯔꯗꯤ ꯅꯣꯏꯁꯨ ꯋꯥꯍꯧꯒꯅꯤꯗꯣ ꯑꯗꯣ ꯅꯪꯁꯨ ꯋꯥꯒꯅꯤ ꯅꯣꯏ ꯏꯃꯨꯡꯁꯨ ꯅꯨꯡꯉꯥꯏꯔꯣꯏ ꯑꯗꯨ ꯌꯥꯝ ꯂꯨꯕꯅꯦꯕ ꯅꯨꯅꯥꯄꯤ ꯑꯐꯥꯕ ꯐꯪꯉꯗꯤ ꯅꯣꯏ ꯕ꯭ꯂꯦꯁꯤꯡ ꯂꯩꯕ ꯏꯅꯦ ꯑꯗꯣ ꯌꯥꯝ ꯅꯨꯡꯉꯥꯏꯅ ꯏꯪꯅ ꯆꯤꯛꯅ ꯄꯥꯟꯗꯣꯏꯅꯦꯕ
ꯎꯝ ꯆꯨꯝꯃꯦ ꯆꯨꯝꯃꯦ ꯐꯖꯅ ꯊꯤꯕ ꯇꯥꯔꯦ ꯑꯩꯁꯨ ꯐꯖꯅꯀꯣ
ꯎꯝ ꯎꯝ ꯊꯤꯔꯣ ꯊꯤꯔꯣ ꯑꯗꯨꯒ ꯃꯁꯥ ꯐꯖꯕ ꯈꯔ ꯁꯨ ꯌꯦꯡꯕꯅꯨ ꯀꯣ ꯅꯨꯄꯤꯁꯦ
ꯑꯩ ꯌꯦꯗꯀꯣ
ꯎ ꯃꯁꯛ ꯐꯖꯕꯅ ꯆꯥꯕ ꯌꯥꯔꯣꯏꯕ ꯑꯗ ꯄꯨꯛꯆꯦꯜ ꯁꯦꯡꯕꯗꯣ ꯌꯦꯡꯉꯣꯕ
ꯅꯪꯁꯨꯅꯦ ꯅꯨꯄꯥ ꯐꯖꯕ ꯈꯛꯇꯪ ꯌꯦꯡꯅꯨꯀꯣ
ꯌꯦꯡꯗꯤ ꯍ
ꯂꯩꯔꯝꯃꯅꯤꯅꯦ ꯍꯧꯖꯤꯛꯁꯨ
ꯑꯗꯣ ꯑꯩ ꯐꯖꯕ ꯌꯦꯡꯗꯧ ꯃꯥꯟꯗ꯭ꯔꯣꯒ
ꯎꯝ
ꯎꯝ ꯅꯪꯁꯤ ꯁꯕ ꯔꯁꯤ ꯑꯝ ꯀꯉꯗ
ꯗꯅꯤꯗꯕꯅꯤ ꯉ ꯁꯤ ꯀꯪꯉꯦ ꯍꯥꯏ ꯑꯁ ꯅꯨꯡꯉꯥꯏꯇꯦ ꯁꯤ ꯇꯨꯝꯕ ꯌꯥꯔꯔꯣꯏꯗ
ꯑꯥ ꯍꯦ ꯍꯦ ꯍꯦ
ꯉꯥꯁꯤ ꯇꯨꯝ ꯅꯨꯡꯕꯤ ꯃꯤꯠꯄꯥꯡꯑꯒꯥ ꯗꯨꯝ ꯂꯩꯕ꯭ꯔꯥ ꯈꯪꯗꯦ
ꯔꯥꯀꯣ ꯁꯤ ꯍꯨꯏꯁꯦ
ꯅꯪ ꯑꯩ ꯔꯁꯤꯠ ꯐꯪꯔꯤꯉꯩꯒꯤꯅꯦ ꯗꯣ ꯌꯥꯗꯕꯒꯤꯅꯦ ꯍꯨꯏꯅꯥ
ꯎꯝ
ꯍꯨꯏꯗꯣ ꯑꯩ ꯊꯥꯃꯣꯏ ꯆꯦꯟꯕꯅꯦ ꯍꯨꯏ ꯂꯣꯏꯅꯃꯛ ꯑꯩꯉꯣꯟꯗ ꯑꯗꯨꯃꯥꯏꯅ ꯍꯥꯏꯔꯗꯤ ꯃꯨꯛꯀꯥ ꯅꯤꯉꯥꯏ ꯇꯧꯅꯤꯕ
ꯎꯝ ꯎꯝ ꯌꯥꯝ ꯂꯥꯡꯉꯦ ꯇꯧꯔꯤꯁꯤ
ꯍꯨꯏ ꯆꯥꯎꯔꯝꯅꯦꯀꯣ ꯃꯈꯣꯟꯗꯣ?
ꯎꯝ
ꯗꯣ ꯌꯥꯝ ꯀꯜꯂꯦꯕ ꯕꯧ ꯕꯧ ꯕꯧ ꯕꯧ ꯕꯧ ꯕꯧ
ꯎꯝ ꯅꯣꯏ ꯍꯨꯏꯒꯤ ꯃꯆꯥꯗꯣ ꯑꯁ ꯌꯥꯝ ꯅꯨꯡꯁꯤꯃꯜꯂꯦ ꯑꯩꯗꯤ
ꯎꯝ ꯃꯆꯥ ꯄꯣꯛꯇꯣ ꯄꯤꯔꯛꯀꯦ
ꯑꯗꯤ ꯍꯨꯏ ꯃꯆꯥꯁꯦ ꯌꯥꯝ ꯄꯝꯃꯦꯕ
ꯃꯆꯥ ꯄꯣꯝꯄꯗꯣ ꯄꯤꯔꯛꯀꯦ ꯑꯃ
ꯀ꯭ꯥꯔꯤ ꯅꯪꯁꯨ ꯃꯆꯥ ꯑꯃ ꯄꯣꯛꯀꯦ
ꯃꯆꯥ ꯑꯃ ꯄꯣꯛꯄꯗꯥ ꯄꯤꯔꯛꯀꯦ ꯍꯥꯏꯕꯅꯦ ꯀꯔꯤꯅꯦ ꯑꯩꯕꯨ ꯃꯆꯥꯥ ꯄꯣꯛꯄ ꯌꯥꯕ꯭ꯔ ꯗꯥꯠ
ꯇꯥꯕ ꯂꯩꯕꯗꯣ ꯑꯃ ꯑꯩꯌꯥ ꯀꯤꯔꯥ ꯑꯥꯝ
ꯑꯩꯅ ꯐꯣꯟꯗ ꯑꯃ ꯎꯕꯀꯣ ꯅꯨꯄꯥꯅ ꯑꯉꯥꯡ ꯄꯣꯛꯄ
ꯆꯥꯂꯣꯍꯦ ꯑꯣꯏꯊꯣꯛꯇꯕ ꯋꯥꯅꯦꯗꯨꯗꯤ
ꯑꯁꯦꯡꯕꯅꯦ
ꯑꯗꯣ ꯅꯨꯄꯥꯗꯣ ꯃꯤꯔꯣꯜꯂꯒꯀꯣ ꯑꯉꯥꯡ ꯄꯣꯛꯕꯅꯦꯕ ꯃꯥ ꯃꯤ ꯃꯌꯥꯝꯁꯤꯅ ꯃꯉꯣꯟꯗ ꯀꯔꯤ ꯍꯥꯏꯁꯤꯔ ꯑꯗꯨꯝ ꯅꯣꯛꯕꯤ ꯅꯣꯛꯅꯕꯤꯕꯗꯣ ꯃꯥꯥꯏ ꯌꯥꯝ ꯅꯨꯡꯁꯤꯕꯅꯦ ꯃꯥꯁꯛꯇꯣ ꯑꯉꯥꯡ ꯃꯆꯥ ꯑꯃ ꯅꯨꯄꯤ ꯃꯆꯥ ꯑꯃ ꯑꯃꯨꯛꯀꯥ ꯄꯣꯛꯄꯗꯣ ꯚꯥꯏꯔꯦꯜ ꯆꯠꯄꯥꯈꯤꯕꯅꯦ ꯑꯗꯣ ꯑꯁꯦꯡꯕꯔꯣ ꯑꯆꯨꯝꯕꯔꯣꯗꯤ ꯈꯪꯗꯦꯑꯦ ꯑꯁꯦꯡꯕ ꯗꯤꯃꯥꯟꯗ ꯑꯩꯅ ꯀꯃꯥꯏꯅ ꯄꯣꯛꯏꯅꯣꯕ ꯑꯗꯣ ꯅꯨꯄꯥꯅ ꯄꯣꯛꯏꯁꯦ?
ꯎꯝ
ꯑꯩꯁꯨ ꯈꯪꯅꯤꯡꯉꯦꯕ ꯅꯨꯄꯤꯅ ꯅꯨꯄꯥ ꯁꯥꯔꯛꯄꯒꯤꯔꯣ ꯍꯥꯏꯁꯦ
ꯈꯪꯗꯦ ꯑꯗꯨꯒꯨꯝ ꯇꯥꯡꯗꯗꯤ ꯑꯩꯀꯣ
ꯀꯪꯗꯦ ꯎꯝꯍꯨꯝ ꯁꯤ ꯍꯨꯏꯁꯤꯗꯤꯀꯣ